ꯏꯕꯦꯝꯃꯧ
ꯀꯔꯤ ꯍꯥꯏꯕ
ꯁꯥꯕ꯭ꯔꯣ ꯏꯪꯕ꯭ꯔꯣ
ꯉꯁꯤꯗꯤ ꯅꯣꯡ ꯆꯨꯕꯒꯤ ꯌꯥꯝ ꯏꯪꯉꯦ
ꯑꯣ
ꯐꯤ ꯐꯤꯖꯨꯞ ꯀꯩꯅꯣ ꯇꯧꯔ
ꯆꯨꯕꯒ ꯂꯩꯌꯦ ꯑꯣ ꯆꯤꯡꯗꯁꯨ ꯆꯨꯕ ꯃꯥꯜꯂꯦꯀꯣ ꯉꯁꯤ
ꯍꯥꯥ
ꯆꯤꯡꯗꯁꯨ ꯅꯣꯡꯆꯨꯕ ꯃꯥꯜꯂꯦꯕ ꯉꯁꯤ
ꯈꯪꯗꯦ ꯆꯨꯋꯦ ꯍꯥꯏꯕ꯭ꯔꯣ
ꯍꯣꯏ ꯂꯦꯟꯁ ꯂꯥꯏꯠ ꯂꯦꯟꯁꯂꯤꯄ ꯀꯥ ꯇꯥꯏꯌꯦ
ꯑꯣ ꯑꯩ ꯌꯦꯡꯗꯦ ꯆꯨꯔꯝꯕꯁꯨ ꯌꯥꯏ
ꯑꯁꯤꯗꯁꯨ ꯅꯨꯡꯁꯤꯠ ꯑ ꯐꯝ ꯂꯩꯌꯦ ꯅꯨꯡꯁꯤꯠ ꯌꯥꯝ ꯁꯤꯠꯂꯤ ꯉꯁꯤꯁꯤ
ꯎꯝ
ꯐꯝꯃꯒ ꯂꯩꯕꯅꯦ ꯀꯩꯁꯨ ꯇꯧꯅꯤꯡꯉꯥꯏ ꯂꯩꯇꯦ ꯏꯊꯟꯗ ꯂꯩꯔꯒ ꯐꯣꯟ ꯑꯃꯨꯛ ꯌꯦꯡꯕ ꯑꯃ ꯌꯦꯡꯕ ꯎꯝ ꯅꯨꯡꯉꯥꯏꯕꯁꯦ ꯇꯨꯡꯗ ꯋꯥꯗꯣꯏꯅꯦ ꯋꯥꯕꯒꯤ ꯋꯥꯕꯒꯤ ꯈꯪꯗꯦ ꯀꯔꯝꯍꯥꯏꯅ ꯇꯧꯗꯣꯏꯅꯣ ꯄꯨꯟꯁꯤꯁꯦ
ꯑꯉꯥꯡ ꯑꯣꯏꯔꯤ ꯀꯩꯅꯣ
ꯀꯔꯤ ꯐꯧ ꯋꯥꯗꯣꯏꯅꯣ ꯑꯉꯥꯡ ꯅꯠꯇ꯭ꯔꯦ ꯑꯉꯥꯡ ꯅꯠꯇ꯭ꯔꯕꯅꯦ ꯑꯩꯁꯦ
ꯑꯉꯥꯡ ꯑꯣꯏꯔꯤꯌꯦ ꯅꯉꯣꯟꯗꯒꯤ ꯍꯦꯟꯅ ꯑꯍꯟ ꯌꯥꯝ ꯂꯩꯌꯦ
ꯂꯩꯌꯦ ꯍꯣꯏ ꯂꯩ ꯑꯩ ꯑꯩꯁꯦ ꯀꯩꯅꯣ ꯑꯣꯏꯌꯦꯕ ꯑꯩ ꯑꯩꯒ ꯈꯪꯅꯕ ꯅꯨꯄꯤꯁꯦ ꯒꯣꯟ ꯒꯣꯟꯃꯩ ꯑꯣꯏꯕ
ꯑꯣ
ꯒꯣꯟꯃꯩ ꯑꯣꯏꯕ ꯑꯩꯅꯒꯣꯟꯗꯥꯝꯃꯤ ꯑꯗꯨ ꯇꯣꯇꯦꯝꯗꯤ ꯇꯣꯇꯦꯝꯗꯦ ꯇꯣꯉꯥꯜꯂꯦ ꯑꯗꯨ ꯑꯣꯏꯔꯁꯨ ꯌꯥꯒꯗ꯭ꯔꯅ ꯌꯥꯒꯗ꯭ꯔꯅꯗꯤ ꯈꯟꯕꯅꯦ ꯍꯥꯟꯅꯗꯤ ꯑꯗꯨ ꯍꯧꯖꯤꯛ ꯁꯦ ꯌꯨꯝꯅ ꯌꯥꯗꯕ ꯏꯅꯦ ꯈꯣꯏ ꯏꯄꯥꯈꯣꯏꯅ ꯌꯥꯗꯕ
ꯑꯇꯣꯞꯄ ꯑꯃ ꯑꯗꯨꯝ ꯌꯦꯡꯉꯣ ꯀꯩꯁꯨ
ꯄꯤꯌꯨꯅꯦ ꯍꯣꯏ ꯑꯗꯨ ꯆꯥꯗꯤ ꯆꯥꯅꯕꯅꯦꯕ ꯑꯩꯒ ꯁꯅꯥꯕꯅꯦ ꯂꯥꯏꯔꯤꯛꯁꯨ ꯍꯩꯌꯦ ꯑꯗꯨ ꯃꯥꯁꯦ ꯅ ꯃꯥꯁꯇꯔ ꯂꯣꯏꯔꯦ ꯕꯦꯠ ꯂꯣꯏꯔꯦ ꯑꯗꯨꯒ ꯁꯦꯀꯦꯟꯗ꯭ꯔꯤꯒꯤ ꯑꯣꯖꯥ ꯑꯣꯏꯌꯦ
ꯎꯝ
ꯑꯗꯨ ꯁꯞ ꯑꯗꯨꯝ ꯌꯥꯗꯤ ꯌꯥꯕ ꯊꯤꯡꯅꯉꯥꯏꯗꯤ ꯌꯥꯕ ꯐꯦꯃ꯭ꯂꯤ ꯄ꯭ꯂꯥꯅꯤꯡꯗꯤ ꯑꯗꯨ ꯑꯣꯏꯔꯁꯨ ꯎꯝ ꯂꯧꯕꯤꯔꯒ ꯇꯨꯡꯗ ꯅꯣꯛꯅꯥꯒꯗꯕ ꯂꯩꯔꯗꯤ ꯏꯀꯥꯏꯔꯒꯞ ꯈꯥꯡꯒ ꯂꯩꯕ ꯃꯍꯨꯠꯄꯨꯗꯤ ꯑꯃ ꯌꯦꯡꯁꯤꯔꯅ ꯈꯟꯕꯅꯤ ꯑꯩꯁꯦ
ꯑꯁ ꯀꯔꯤ ꯏꯀꯥꯏꯅꯤꯉꯥꯏ ꯂꯩꯕ꯭ꯔꯣꯗ ꯑꯩ ꯈꯟ ꯑꯩꯉꯣꯟꯗ ꯍꯥꯏꯗꯤ ꯒꯣꯟꯃꯩꯒ ꯒꯨꯟꯗꯥꯏꯃꯩꯁꯦ ꯌꯥꯝ ꯇꯣꯡꯉꯥꯜꯂꯦ ꯍꯥꯏꯕ ꯅꯠꯇ꯭ꯔꯣ
ꯇꯣꯡꯗꯤ ꯇꯣꯡꯉꯥꯜꯂꯦ ꯑꯗꯨ ꯑꯣꯏꯔꯁꯨ ꯈꯪꯗ꯭ꯔꯦ
ꯃꯤ ꯅꯣꯏ ꯂꯩ ꯅꯣꯏ ꯂꯩꯀꯥꯏꯒꯁꯨ ꯂꯧꯅꯔꯤꯗꯨꯗꯤ ꯑꯃꯥ ꯀꯩꯅꯣꯗꯣ ꯃꯃꯤꯡ ꯀꯩꯅꯣꯗꯣ ꯑꯃꯥꯗꯣ ꯃꯟ ꯃ ꯃꯣꯏ ꯅꯨꯄꯥ ꯌꯥꯝꯗ ꯌꯥꯝꯅ ꯄꯣꯛꯄ ꯏꯃꯨꯡꯗꯣ
ꯑꯣ ꯂꯩꯗꯤ ꯂꯩꯌꯦ
ꯍꯥꯥ
ꯑ ꯂꯩꯗꯤ ꯂꯩꯌꯦꯕ
ꯋ
ꯑꯣ ꯑꯩ ꯀꯩꯅꯣ ꯈꯣꯏꯗ ꯂꯩꯕꯗꯨꯔꯥ ꯋꯦꯇꯤꯡꯁꯦꯠ ꯑꯗꯥꯏꯗ ꯂꯩꯕ
ꯍ-ꯍꯣꯏ
ꯑꯣ ꯑꯗꯨ ꯁꯝ ꯃꯥꯟꯅꯕ ꯂꯩꯕ꯭ꯔꯥ
ꯑꯦ ꯅꯠꯇꯦ ꯅꯠꯇꯦ ꯅꯠꯇꯦ ꯑꯩꯅ ꯍꯧꯖꯤꯛ ꯋꯦꯇꯤꯡ ꯁꯦꯠ ꯃꯅꯥꯛꯗ ꯅꯠꯇꯦ ꯀꯩꯅꯣꯔꯣꯝꯗꯣ ꯑ ꯀꯩꯅꯣꯅꯣꯅꯦ ꯑꯩꯅ ꯀꯥꯎꯈ꯭ꯔꯦ ꯃꯣꯏ ꯅꯨꯄꯥ ꯌꯥꯝ ꯄꯣꯛꯄꯗꯣ ꯑꯗꯨꯒ ꯃꯅꯥꯎ ꯅꯨꯄꯥꯅ ꯅꯨꯄꯤ ꯍꯥꯟꯅ ꯂꯧꯕꯗꯣ ꯈꯪꯗ꯭ꯔꯣꯅꯦ ꯂꯩꯀꯥꯏ ꯑꯇꯣꯞꯄꯗꯅꯦ ꯅꯣꯏ ꯂꯩꯀꯥꯏꯒꯤ ꯃꯅꯨꯡꯗ ꯂꯩꯀꯥꯏ ꯃꯅꯨꯡꯗ ꯈꯣꯏ ꯂꯩꯀꯥꯏ ꯅꯠꯇꯕ ꯂꯩꯀꯥꯏ ꯃꯅꯨꯡꯗ ꯅꯨꯄꯥ ꯑꯥ ꯁꯣꯔꯣꯛꯀꯤ ꯃꯊꯛꯇ ꯃꯣꯏꯒꯤ ꯌꯨꯝꯗꯣ
ꯑ ꯍꯣꯏ ꯂꯩꯕꯨꯗꯤ ꯂꯩ ꯈꯪꯗꯦ ꯂꯩ ꯂꯩꯕꯨꯗꯤ ꯂꯩꯌꯦ ꯀꯩꯅꯣꯁꯨ ꯑꯟꯗꯁꯨ ꯂꯩꯌꯦ ꯑꯔꯨꯝ ꯃꯥ ꯑꯃꯥ ꯂꯧꯅꯥꯔꯒ ꯄꯥꯁꯇꯔ ꯑꯣꯏꯕꯁꯨ ꯂꯩꯌꯦ ꯑꯗꯨ ꯑꯣꯏꯔꯁꯨ ꯅꯨꯡꯉꯥꯏ ꯅꯨꯡꯉꯥꯏꯇꯦꯗꯅ ꯈꯪꯉꯦ ꯈꯪꯉꯦ ꯈꯪꯉꯦ ꯍꯣ-ꯍꯣ-ꯍꯣꯏ ꯆꯨꯝꯃꯦ ꯑꯩ ꯑꯩ ꯑꯩꯅ ꯂꯧꯔꯗꯤꯅꯦ
ꯎꯝ
ꯎꯝ ꯆꯥꯔꯖꯇ ꯎꯝꯅ ꯁꯤꯝꯄꯜ ꯑꯣꯏꯔ ꯁꯥꯎꯅꯤꯡꯕ ꯐꯦꯃ꯭ꯂꯤ ꯑꯅꯤꯈꯛꯇꯪ ꯑꯣꯏꯔꯁꯨꯀꯣ ꯆꯥꯔꯖꯇ ꯂꯨ ꯍꯣꯡꯅꯤꯡꯕꯅꯦꯕ ꯑꯗꯨꯒꯤꯅꯦ ꯑꯗꯨ ꯂꯨꯍꯣꯡꯉꯒ ꯃꯤꯅ ꯀꯌꯥꯝ ꯅꯣꯛꯅꯒꯗ꯭ꯔꯥ ꯀꯃꯥꯏꯟ ꯇꯧꯒꯗ꯭ꯔꯥ ꯈꯟꯕꯗ ꯑꯁ ꯋꯥꯏꯍꯦ ꯍꯤꯡꯅꯉꯥꯏ ꯍꯤꯡꯅꯉꯥꯏ-ꯒꯤ ꯑꯥ ꯒꯤ ꯈꯟꯁꯦꯔꯥ ꯑꯗꯨꯒꯤ ꯈꯟꯁꯦꯔꯥꯅ ꯑꯅꯤꯁꯦ ꯑꯅꯤ ꯄꯨꯂꯞ ꯆꯪꯕꯗ ꯀꯣꯛꯁꯦ ꯌꯥꯝ ꯋꯥꯔꯦ ꯑꯩ
ꯆꯦꯂꯣꯅꯦ ꯀꯩꯗꯧꯕ꯭ꯔꯣ ꯆꯦꯟꯕꯕꯨ ꯀ꯭ꯔꯤ ꯇꯧꯒ‌ꯦꯔꯣ
ꯆ‌ꯦꯟꯅꯉꯥꯏꯁꯨ ꯌꯥꯗꯕ ꯑꯩ ꯑꯩ ꯆ‌ꯦꯜꯂꯗꯤ ꯃꯤ ꯅꯣꯛꯅꯒꯅ‌ꯦ ꯑꯗꯣ ꯃꯥ ꯃꯥꯁꯨ ꯀꯩꯅꯣ ꯇꯧꯋꯦꯕ ꯁ‌ꯦꯅꯦꯛ ꯁ꯭ꯀꯨꯜꯒꯤ ꯑꯣꯖꯥꯁꯦ ꯀꯨꯏꯈ꯭ꯔꯦꯕ ꯃꯥ ꯇꯧꯔꯛꯄꯁꯦ ꯑꯗꯨꯒ
ꯑꯣ
ꯃꯥꯒꯤ ꯃꯅꯥꯎ ꯅꯨꯨꯄꯥꯁꯨ ꯄꯥꯁꯇꯔꯅꯦꯕ ꯃꯣꯏ ꯈꯨꯟꯒꯤ ꯑꯗꯨꯒꯤ ꯅꯣꯛꯅꯒꯗꯕ ꯑꯗꯨꯅꯤꯅ‌ꯦꯅ ꯑꯩ ꯑꯁ ꯑꯩ ꯑꯩꯅ ꯆꯦꯜꯂꯗꯤ ꯃꯄꯥꯟꯗ ꯊꯣꯛꯄ ꯉꯝꯗ꯭ꯔ‌ꯣ ꯍꯥꯏꯕꯗꯤ ꯑꯩ ꯑꯩꯁꯦ ꯌꯥꯝ ꯐꯩ ꯍꯥꯏꯕ ꯒꯤ ꯋꯥ ꯅꯠꯇꯕꯀꯣ ꯍꯣꯏ ꯂꯩ ꯑꯥ ꯍꯣꯏ ꯑꯗꯨꯅꯦ ꯂꯩꯗꯅ ꯊꯃꯥꯡ
ꯏ ꯅꯪꯒꯤ ꯇꯧꯔꯤꯁꯦ ꯅꯪ ꯑꯗꯨꯝ ꯈꯜꯂꯒ ꯑꯩꯒꯤ ꯋꯥꯈꯜꯗ ꯍꯥꯏꯔꯗꯤꯀꯣ ꯅꯪꯁꯦ ꯑꯗꯨꯝ ꯈꯜꯂꯒ ꯂꯩꯔꯗꯤ ꯃꯇꯝꯁꯦ ꯑꯗꯨꯝ ꯃꯥꯡꯉꯅꯦ
ꯑꯣ ꯍꯣꯏ
ꯈꯜꯂꯒ ꯂꯩꯕ ꯁꯔꯨꯛꯄꯨꯗꯤ ꯀꯩꯅꯣꯝꯃ ꯄꯥꯡꯊꯣꯛꯑꯒ ꯀꯩꯅꯣ ꯅꯪꯒꯤ ꯋꯥꯈꯜꯁꯦ ꯅꯪ ꯃꯥ ꯂꯧꯔꯁꯨ ꯁꯣꯁꯥꯏꯇꯤꯒꯤ ꯑꯃꯔꯣꯝ ꯈꯟꯕ ꯌꯥꯗ ꯈꯟꯗꯕ ꯌꯥꯗꯕ ꯀꯣ ꯑꯗꯨ ꯑꯣꯏꯔꯗꯤ ꯅꯪꯁꯦ ꯑꯅꯧꯕ ꯑꯃ ꯊꯤꯔꯣ ꯍꯥꯏꯕꯗꯤ ꯑꯁꯤꯅꯦ ꯅꯪꯒꯤ ꯄꯤꯁ ꯅꯪꯒꯤ ꯋꯥꯈꯜ ꯀꯩꯅꯣ ꯇꯧꯔꯅꯦꯕ ꯔꯦꯁ ꯂꯩꯔꯅꯦꯕ
ꯍꯣꯏ ꯑꯅꯧꯕ ꯑꯃ ꯌꯦꯡꯕꯅ‌ꯦ ꯃꯥꯁꯨ ꯆꯍꯤ ꯌꯥꯝ ꯒꯦꯞ ꯂꯩꯕ
ꯑꯉꯥꯡ ꯑꯣꯏꯕ꯭ꯔꯥ ꯅꯠꯇ꯭ꯔꯒ ꯏꯁ ꯑꯉꯥꯡ ꯑꯣꯏꯔ ꯒ꯭ꯌꯥꯟꯕꯨ ꯇꯥꯔꯗꯤ ꯀꯩꯁꯨ ꯀꯥꯏꯗꯦꯍꯦ
ꯑꯉꯥꯡ ꯑꯉꯥꯡ ꯑꯣꯏ ꯑꯣꯏꯔꯁꯨ ꯌꯥꯝꯅ ꯑꯉꯥꯡ ꯑꯣꯏꯕ ꯒꯦꯞꯁꯦ ꯇꯦꯟ ꯌꯔꯁ ꯇꯦꯟ ꯌꯔꯁꯀꯨꯝꯕ ꯂꯩꯕ ꯇꯦꯟ ꯏꯌꯔꯁꯀꯨꯝꯕ ꯒꯦꯞ ꯂꯩꯕ
ꯅꯠꯇꯦ ꯑꯩꯉꯣꯟꯗꯩ ꯍ‌ꯦꯟꯅ ꯑꯉꯥꯡ ꯑꯣꯏꯕ꯭ꯔꯣ ꯍꯥꯏꯕ
ꯑꯣꯏꯔꯝꯕ ꯌꯥꯏ
ꯆꯍꯤ ꯀꯌꯥꯃꯨꯛ
ꯆꯍꯤꯁꯦ ꯍꯣꯏ ꯍꯣꯏ ꯀꯨꯟꯃꯔꯤꯔꯣꯝ
ꯑꯗꯨꯁꯨ ꯑꯩꯈꯣꯏꯁꯨ ꯀꯨꯟꯃꯔꯤꯅꯤꯅ ꯀꯨꯟ ꯃꯉꯥ ꯁꯨꯗ꯭ꯔꯤꯌ‌ꯦꯅ ꯑꯈꯣꯏꯁꯨ
ꯍꯩ ꯈꯪꯗꯦ ꯃꯥ
ꯀꯥꯏꯗꯦ ꯅꯪ ꯁꯤꯗꯤ ꯈꯟꯒꯅꯨ ꯑꯗꯨꯝ ꯐꯔꯗꯤ ꯌꯥꯏꯌꯦ ꯑꯉꯥꯡꯔ‌ꯣ ꯅꯪ ꯑꯉꯥꯡ ꯂꯧꯔꯒ ꯅꯪꯒꯤ ꯁꯛꯁꯨ ꯑꯉꯥꯡ ꯃꯥꯟꯗꯣꯏꯅꯦ ꯀꯔꯤꯔꯣ ꯂꯧꯑꯣꯅ‌ꯦ ꯀꯔꯤ
ꯎꯝ ꯄꯥꯝꯗꯤ ꯄꯥꯝꯕꯅꯦ ꯃꯥꯁꯦ ꯑꯩ
ꯑꯣ
ꯄꯥꯝꯕꯅꯦ ꯑꯗ‌ꯣ ꯌꯦꯡꯈꯤꯒꯦ ꯑꯥ ꯃꯤꯁꯦ ꯋꯥꯡ ꯆꯥꯎꯋꯦ ꯑꯩꯅ ꯄꯥꯝꯕ ꯐꯤꯒꯔꯅꯦꯕ ꯃꯥ ꯑꯩ ꯍꯣꯏ
ꯐꯩ ꯀꯩ ꯌ‌ꯦꯡꯉꯨ ꯈꯨꯗꯤꯡ ꯐꯖꯔꯕꯅꯤ ꯅꯪꯅ ꯄꯥꯝꯔꯨꯔꯕꯅꯤꯅ
ꯑꯩꯁꯦ ꯃꯤ ꯋꯥꯡꯕ ꯑꯥ ꯀꯩꯅꯣ ꯇꯧꯋꯦ ꯃꯤ ꯋꯥꯡꯕꯁꯦ ꯄꯥꯝꯃ‌ꯦ ꯎꯝ ꯑꯩꯒꯤ ꯋꯥꯡꯕꯁꯦ ꯌꯥꯝ ꯄꯥꯝꯃꯦ ꯅꯦꯝꯕꯁꯦ ꯑꯥꯏ ꯄ꯭ꯔꯣꯖꯦꯛ ꯔꯣꯝꯗꯣꯏꯅꯦ
ꯌꯥꯌꯦ ꯇꯥꯏ ꯑꯗꯨꯔꯣꯝꯗ ꯂꯩꯕ ꯂꯩꯁꯥꯕꯤꯁꯤꯡꯁꯦ ꯁꯦꯡꯕ꯭ꯔꯥ ꯐꯥꯒꯤꯔꯗꯤ ꯈꯪꯗꯦ ꯃꯤꯅꯗꯤ ꯌꯥꯝ ꯇꯜꯂꯦꯗꯤ ꯍꯥꯏꯕꯅꯦ ꯈꯪꯗꯦ
ꯑꯩꯗꯤ ꯁꯨꯡ ꯍꯣꯏ ꯑ ꯀꯩꯅꯣꯁꯦ ꯑꯃ ꯌꯥꯝ ꯇꯟꯕ ꯈꯨꯟ ꯂꯩꯌꯦ
ꯎꯝ
ꯑꯗꯣ ꯑꯗꯨꯕꯨꯗꯤ ꯇꯜꯂꯦ ꯐꯦꯁꯟꯒꯤꯗꯀꯣ ꯌꯥꯝꯅ ꯆꯪꯕ ꯂꯩꯌꯦ ꯍꯣ ꯍꯣꯏ ꯑꯗꯨ ꯑꯗꯨꯗꯤ ꯇꯜꯂꯦ ꯑꯗꯨ ꯈꯨꯟ ꯂꯩꯁꯥꯕꯤꯁꯤꯡꯗꯤ ꯇꯜꯂꯦ ꯑꯦꯜꯕꯝ ꯀꯠꯊꯣꯛꯄꯗꯣ ꯍꯥꯟꯅ
ꯍ ꯍ ꯍ
ꯑꯗꯨ ꯍꯣꯏ ꯍꯣꯏ ꯑꯁ ꯄꯥꯎꯊꯣꯛꯒ ꯁꯪꯈꯥ ꯂꯣꯡ ꯃꯣꯏ
ꯍꯣꯏ ꯇꯧꯒꯅꯨꯅꯦ ꯅꯪꯁꯨ ꯀꯔꯤ
ꯃꯣꯏ ꯍꯣꯏ ꯃꯣꯏ ꯌꯥꯝ ꯑ ꯌꯥꯝ ꯉꯥꯎꯅꯕꯅꯦꯕ ꯑꯗꯨꯒꯤ ꯈꯨꯟꯗꯣ ꯈꯨꯟꯒꯤ ꯂꯁꯥꯕꯤꯁꯤꯡꯗꯣ
ꯈꯪꯉꯦ ꯑꯗꯨ ꯈꯨꯟꯒꯤ ꯂꯩꯁꯥꯕꯤꯁꯤꯡꯗꯨꯗꯤ ꯌꯥꯝꯅ ꯑ ꯈꯪꯅꯕꯁꯤꯡꯅ ꯑ ꯀꯔꯤ ꯍꯥꯏꯁꯤꯔꯦ ꯑꯗꯨꯝ ꯀꯦꯕ ꯈꯣꯠꯄꯗꯤ ꯌꯥꯝ ꯂꯤꯡꯉꯦ ꯍꯥꯏꯌꯦꯕ
ꯎꯝ
ꯑꯗꯨꯕꯨ ꯑꯩꯈꯣꯏ ꯆꯤꯡꯗ ꯄꯨꯔꯛꯀꯗꯧꯕꯅꯤꯅꯀꯣ ꯈꯔ ꯀꯩꯅꯣ ꯇꯧꯕ ꯊꯤꯕ ꯇꯥꯔꯦ ꯍꯥꯏꯕꯗꯤ ꯑꯈꯣꯏꯁꯨ ꯍꯣꯏ ꯃꯣꯏꯁꯨ ꯃꯣꯏꯁꯨ ꯑꯗꯨꯝ ꯐꯛꯑꯦꯕ ꯑꯗꯨ ꯑꯣꯏꯔꯁꯨ ꯑꯩꯈꯣꯏꯔꯣꯝꯗ ꯂꯩꯕꯗ ꯄꯥꯛ ꯑꯣꯏꯗꯧꯕ ꯑꯗꯨꯝ ꯐꯠꯇꯦ ꯍꯥꯏꯕ ꯅꯠꯇꯦꯕ ꯄꯥꯛ ꯑꯣꯏ ꯍꯥꯏꯕ
ꯍꯣꯏ ꯍꯣꯏ
ꯂꯩꯕꯗꯣ ꯆꯥꯟꯅꯔꯣꯏꯕ
ꯎꯝ ꯍꯣꯏ ꯍꯣꯏ ꯈꯪꯗ꯭ꯔꯦꯍꯦ ꯄ꯭ꯔꯁꯅꯥꯁꯨ ꯇꯧꯕ ꯇꯥꯔꯦ ꯑꯩꯁꯦ ꯎꯝ ꯄ꯭ꯔꯊꯅꯥꯖꯨ ꯑꯗꯨꯝ ꯇꯧꯔꯒꯗꯤ ꯂꯩꯗꯤ ꯂꯩꯕꯅꯤꯗ ꯍꯥꯟ ꯍꯥꯟꯅꯗꯒꯤ
ꯑꯁ ꯐꯪꯒꯅꯤ ꯀꯔꯥꯔꯤꯔꯣ ꯑꯗꯨꯗꯤ ꯍꯣꯏ ꯈꯣꯏꯒꯤ ꯀꯩꯅꯣ ꯂꯥꯛꯇꯕꯒꯤꯅꯦ
ꯎꯝ ꯌꯥꯝꯅ ꯇꯧꯗ꯭ꯔꯁꯨꯀꯣ
ꯎꯝ
ꯑꯗꯨꯝ ꯇꯧꯒꯗꯤ ꯂꯩ ꯂꯩꯕꯅꯤ
ꯑꯁ ꯑꯗꯣ ꯅꯪꯒꯤ ꯁꯛꯇꯨꯗꯤ ꯑꯍꯟ ꯍꯥꯏꯕꯗꯤꯀꯣ ꯑꯗꯨꯝ ꯑꯍꯟ ꯑꯣꯏꯅ ꯎꯗꯕꯗꯣ ꯑꯣꯏꯌꯦꯕ ꯍꯥꯏꯕꯗꯤ ꯑꯩꯈꯣꯏ ꯂꯩ ꯀꯥꯏꯌꯦ ꯑꯩꯈꯣꯏ ꯈꯨꯟꯒꯤ ꯃꯊꯛ ꯂꯩꯀꯥꯏꯒꯨꯝꯕ ꯈꯔ ꯑꯍꯟ ꯑꯣꯏꯔꯒ ꯃꯃꯥꯏꯒꯨꯝꯕ ꯀꯩꯅꯣ ꯇꯧꯕꯅ ꯈꯔ ꯑꯍꯟ ꯃꯥꯟꯕ ꯋꯥꯅꯦꯕꯀꯣ ꯑꯗꯨ ꯅꯪꯒꯤ ꯁꯞ ꯇꯨꯗꯤ ꯑꯩꯒꯤ ꯋꯥꯈꯜꯅꯔꯗꯤ ꯈꯪꯗꯦ ꯇꯨꯝ ꯍꯣꯏ ꯑꯗꯨꯝ ꯑꯍꯟꯅꯦ ꯍꯥꯏꯔꯁꯨ ꯌꯥꯝꯅ ꯑꯔꯤꯕꯒꯤ ꯇꯣ ꯑꯗꯨꯗꯣ ꯁꯤꯡꯗꯦꯕ ꯑꯗꯨꯒꯤ ꯅꯪꯅ ꯑꯗꯨꯝ ꯄꯥꯈꯠꯆꯕ ꯋꯥꯅꯦꯕꯀꯣ ꯑꯗꯨꯝ ꯑꯩꯈꯣꯏꯅ ꯈꯟꯕꯗꯗꯤ ꯌꯥꯝ ꯍꯟꯅ ꯈꯟꯗꯦꯕ ꯑꯗꯣ ꯑꯩꯈꯣꯏ ꯈꯨꯟꯒꯤ ꯑꯩꯈꯣꯏꯅ ꯍꯦꯛ ꯀꯧꯕꯗꯣ ꯑꯩ ꯍꯥꯏꯔꯛꯀꯦ ꯑꯩꯈꯣꯏꯅ ꯈꯨꯟꯗ ꯑ ꯏꯌꯝ ꯏꯌꯥꯝꯕ ꯀꯧꯗꯕꯗ ꯏꯌꯥꯝꯕ ꯀꯧꯗꯕꯤꯅ ꯃꯥꯒꯤ ꯃꯤꯡ ꯑꯍꯟ ꯑꯣꯏꯈꯤꯕꯗꯣ ꯕꯃꯥ ꯃꯈꯥ ꯂꯩꯀꯥꯏ
ꯑ
ꯈꯪꯕ꯭ꯔꯥ
ꯑꯌꯥꯝꯕ ꯀꯧꯗꯕꯤꯗ ꯑꯍꯟ ꯑꯣꯏꯈꯤꯕꯗꯣ ꯍꯥꯏ
ꯅꯠꯇꯦ ꯃꯉꯣꯟꯗ ꯑꯁꯦꯡꯕꯔꯤ ꯃꯤ ꯂꯣꯏꯅꯃꯛꯅ ꯏꯌꯥꯝꯕ ꯀꯧ ꯀꯗꯕ ꯊꯣꯛꯄꯗꯣ ꯈꯟꯕ꯭ꯔꯥ
ꯑꯄꯧ ꯍꯥꯏꯕꯗꯨꯔꯣ ꯑꯌꯥꯝꯕ ꯅꯠꯇꯦ ꯑꯗꯨꯗꯤ ꯑꯪꯀꯜ ꯍꯥꯏꯕ
ꯑ ꯑ ꯑꯦ ꯑꯣꯏ ꯑꯩꯅꯦ ꯑꯌꯥꯝꯕ ꯍꯥꯏꯕꯗꯤ ꯌꯥꯝꯕ ꯍꯥꯏꯕꯅꯦ ꯃꯤ ꯄꯨꯣꯂꯞꯅ ꯍꯥꯏꯕꯅꯦ ꯑꯗꯨ
ꯑꯌꯥꯝꯕꯅ
ꯑ ꯃꯤ ꯑꯌꯥꯝꯕꯅ ꯑꯗꯨꯃꯥꯏꯅ ꯇꯧꯒꯗꯕꯗꯣ ꯍꯣꯏ ꯑꯗꯨꯒꯤ ꯂꯦꯡꯒꯥꯒꯤ ꯇꯥꯏꯞꯇ ꯋꯥꯈꯜ ꯅꯣꯏ ꯑꯗꯨꯝ ꯈꯜꯂꯦꯕ ꯍꯥꯏꯕꯗꯤ ꯑꯗꯨꯗꯒꯤ ꯌꯥꯝꯅ ꯑꯍꯟ ꯑꯣꯏꯅ ꯈꯟꯗꯦꯕ ꯀꯣ ꯑꯗꯨ ꯑꯗꯨꯅꯦ ꯑꯩꯅ ꯍꯥꯏꯔꯤꯗꯣ
ꯎꯝ ꯃꯤ- ꯃꯤ ꯃꯈꯥꯁꯨ ꯄꯣꯜꯂꯦꯗ ꯃꯥꯅ ꯎꯝ ꯃꯥꯅ ꯁꯛꯂꯤꯕ ꯁꯣꯜꯂꯤꯕ ꯗ꯭ꯔꯦꯁ ꯗ꯭ꯔꯦꯁꯈꯨꯁꯦꯠꯀꯣ ꯐꯦꯁꯟ ꯐꯦꯁꯟꯒꯤꯗ ꯂꯩꯔꯦ ꯑꯗꯨ ꯑꯗꯨꯗꯁꯨ ꯂꯩ ꯑꯗ ꯑꯩꯗꯤ ꯎꯝ ꯑ ꯑꯍꯟ - ꯑꯍꯟ ꯂꯣꯏꯅꯔꯗꯤ ꯑꯍꯟꯒꯤ ꯋꯥꯈꯜ ꯈꯟꯕ ꯑꯍꯟꯒꯤ ꯋꯥꯉꯥꯡ ꯁꯉꯥꯡ ꯑ ꯍꯣꯏ ꯑꯗꯨ ꯉꯥꯡꯕ ꯑꯗꯨꯒ ꯅꯍꯥ ꯅꯍꯥꯒ ꯇꯤꯟꯅꯔꯗꯤ ꯅꯍꯥꯒꯤ ꯋꯥꯉꯥꯡ ꯁꯉꯥꯡ
ꯍ
ꯑꯗꯨꯅꯦꯗ ꯑꯩꯗꯤ
ꯗꯨꯃꯥꯏ ꯑꯣꯏꯕꯒꯤꯅꯤ ꯍꯣꯏ ꯑꯍꯟ ꯑꯁ ꯑꯍꯟ ꯁꯨꯡ ꯌꯥꯝꯃꯥꯟꯗꯦ ꯅꯪꯅ ꯋꯥꯈꯜ ꯄꯥꯡꯈꯜ ꯈꯟꯖꯕꯒꯤꯅꯦ ꯑꯩ -ꯑꯩ ꯋꯥꯈꯜꯗꯗꯤ ꯑꯣ ꯑꯗꯨ ꯃꯊꯛ ꯑ ꯃꯊꯛ ꯂꯩꯀꯥꯏ ꯎꯝ ꯅꯍꯥꯟꯒꯤ ꯌꯨꯝ ꯄꯥꯟꯈꯤꯕꯗꯣ ꯃꯈꯥ ꯂꯩ ꯆꯥ ꯅꯨꯄꯤ ꯂꯧꯔꯒ ꯑꯗꯨꯗꯤ ꯎꯝ ꯑꯍꯥꯟ ꯑꯗꯨꯝ ꯃꯥꯜꯂ ꯈꯜꯂꯦꯕꯀꯣ ꯍꯣꯏ ꯑꯗꯨ ꯐꯥꯎ ꯍꯣꯏ ꯑꯗꯨ- ꯑꯗꯨ ꯑꯗꯨꯒꯨꯝꯕꯗꯤ ꯊꯥꯏꯅꯗꯒꯤ ꯑꯩꯅ ꯑꯔꯤꯕꯒꯨꯝꯅ ꯑꯗꯨꯝ ꯈꯜꯂꯦꯕ ꯋꯥꯈꯜꯗꯨ ꯀꯣ ꯑꯗꯨꯕꯨ ꯅꯣꯏꯕꯨꯗꯤ ꯋꯥꯈꯜꯗ ꯍꯥꯏꯕꯗꯤ ꯑꯩꯈꯣꯏꯅ ꯈꯟꯕ ꯃꯇꯨꯡ ꯏꯜꯂꯦꯕ ꯅꯣꯏꯁꯦ
ꯎꯝ
ꯃꯤ ꯄ꯭ꯔꯖꯥꯅ ꯈꯟꯕꯤꯕ ꯍꯥꯏꯕꯗꯣ
ꯎꯝ
ꯑꯗꯨ ꯅꯪꯕꯨꯗꯤ ꯑꯗꯨꯝ ꯌꯥꯝ ꯑꯍꯟ ꯑꯣꯏꯅ ꯎ ꯄꯥꯛꯎꯗꯕꯤꯒꯤꯔꯗꯤ ꯈꯪꯗꯦ ꯑꯗꯨꯗ ꯆꯤꯡꯗꯦ ꯄꯥꯛ
ꯐꯩ ꯐꯩ ꯑꯁꯨꯃꯥꯏꯅ ꯈꯜꯂꯒ ꯂꯩꯔꯗꯤ ꯌꯥꯏ
ꯑꯥ ꯑꯗꯨꯏꯅꯦ ꯅꯪꯅ ꯄꯪꯈꯟ ꯈꯟꯖꯤꯟꯕꯒꯤꯅꯦ ꯑꯩꯈꯣꯏꯗꯤ ꯀꯩꯁꯨ ꯈꯟꯗꯦ ꯗꯨꯝ ꯑꯉꯥꯡ ꯑꯣꯏꯅ ꯈꯜꯂꯦ ꯑꯗꯣ ꯅꯪꯅ ꯀꯔꯤ ꯎꯝ
ꯁꯔꯤꯁꯦ ꯑꯁ ꯑꯥ ꯆꯍꯤꯗꯤ ꯑꯗꯨꯝ ꯆꯥ ꯎꯝ ꯀꯔꯤ ꯍꯥꯏꯗꯣꯏꯅꯣ ꯁꯛꯈ꯭ꯔꯥꯕꯅꯦꯅ
ꯎꯝ
ꯋꯥꯗꯤ ꯋꯥꯕꯅꯤꯀꯣ
ꯎꯝ
ꯋꯥꯗꯤ ꯋꯥꯕꯅꯤ ꯏꯆꯥꯒꯤ ꯈꯜꯂꯒ ꯏꯆꯥ ꯏꯁꯨꯒꯤ ꯈꯜꯂꯒ
ꯍꯣꯏꯅꯦ ꯑꯗꯨꯕꯨꯗꯤ
ꯎꯝ ꯑꯩꯈꯣꯏ ꯑꯩꯈꯣꯏꯒꯤ ꯑꯩꯈꯣꯏ ꯈꯨꯟꯗ ꯂꯩꯕ ꯂꯩꯁꯥꯕꯤꯁꯤꯡꯁꯨ ꯁꯤ ꯕꯤ ꯗꯔꯦꯁꯁꯤꯡꯁꯨ ꯁꯨꯃꯥꯏꯅ ꯈꯜꯂꯝꯒꯅꯤ